ꯍꯜꯂꯣ ꯁꯥꯔ
ꯍꯥꯥ
ꯁꯥꯔ
ꯀꯩꯗꯧꯔꯤꯒꯦ
ꯑ ꯑꯩ ꯍꯧꯖꯤꯛ ꯆꯥꯛꯆꯥ ꯇꯣꯛꯑꯒ ꯐꯝꯃꯤꯌꯦ ꯃꯄꯥꯥꯟꯅ
ꯑꯣ ꯅꯨꯪꯉꯥꯏꯔꯤꯅꯦ ꯑꯗꯨꯗꯤ
ꯑꯁ ꯉꯥꯏꯕ ꯅꯠꯇꯦꯗ ꯖꯨꯝ ꯑꯟꯁꯤꯤꯛ ꯂꯥꯡꯕ ꯑꯣꯏꯅꯀꯣ ꯑꯗꯨꯣ ꯃꯄꯥꯟꯗ ꯐꯝꯂꯤꯕ
ꯑꯣ ꯑꯩ ꯏꯟꯁꯥꯡ ꯆꯥꯒꯦ ꯉꯁꯤꯗꯤ
ꯎꯝ ꯅꯁꯤꯗꯣ ꯑꯩ ꯏꯅꯥꯝ ꯄꯤꯒ ꯄꯗꯦꯣꯅꯤꯅꯒꯣꯠ ꯑꯣꯁ ꯃꯨꯛ ꯀꯦꯠ ꯆꯔꯦ
ꯑꯣ ꯍꯣ ꯅꯨꯡꯉꯥꯢ
ꯄꯥꯏ ꯂꯩꯇꯦ ꯆꯥꯅꯤꯡꯗꯦ ꯍꯥꯏꯕꯅꯦ ꯑꯗꯣ ꯅꯝ ꯐꯨꯗ ꯃꯨꯛ ꯆꯔꯦ
ꯑꯗꯨꯅꯤꯗꯅ ꯆꯥꯒꯗꯕꯅꯤ ꯆꯥꯒꯗꯕꯅꯤ ꯎꯝ
ꯑꯩꯈꯣꯏꯗꯤ ꯑꯁ ꯆꯅꯤꯡꯗꯦ ꯍꯥꯏꯕꯅꯤ ꯑꯗꯨ ꯅꯝ ꯐꯨꯗ ꯑꯃꯨꯛ ꯆꯥꯍꯜꯂꯦ ꯉꯁꯤꯗꯤ ꯏꯞꯇꯁꯨ ꯆꯥꯕ ꯍꯧꯖꯤꯛꯇꯁꯨ ꯑꯃꯨꯛ ꯆꯥꯕ ꯑꯁ
ꯑꯁ ꯕꯦꯔꯅꯤ ꯑꯗꯨꯗꯤ
ꯑꯩꯗꯤ ꯆꯥꯅꯤꯡꯗꯦ ꯍꯥꯏꯕꯅꯤ ꯑꯗꯣ ꯌꯥꯗꯕꯒꯤ ꯑꯣꯛ ꯆꯥꯔꯦ ꯅꯪꯗꯤ ꯀꯔꯤ ꯏꯟꯖꯥꯡ ꯆꯥꯒꯦ
ꯑꯩꯗꯤ ꯇꯟꯅ ꯑꯣꯏꯅ ꯆꯥꯔꯦ ꯉꯁꯤꯒꯤꯗꯤ
ꯑꯁ ꯉꯁꯤꯗꯤ ꯆꯥꯛ ꯄꯤꯗꯔꯕꯣ ꯍꯥꯏꯁꯦ
ꯑꯣ ꯆꯥꯛ ꯂꯩꯇ꯭ꯔꯦ ꯉꯁꯤꯒꯤ
ꯏꯁ ꯄꯦꯔꯥ ꯅꯦ ꯅꯣꯏꯒꯤꯖꯤꯗꯤ
ꯑꯣ
ꯆꯥꯛ ꯑꯣꯏꯅ ꯄꯤꯌꯣ ꯍꯥꯏꯕ ꯌꯥꯗ꯭ꯔꯣ
ꯌꯥꯗ꯭ꯔꯦꯅꯦ ꯇꯟ ꯑꯣꯏꯅ ꯄꯨꯔꯛꯑꯦꯅꯦ
ꯑꯗꯨꯅꯤ ꯑꯁ ꯑꯗꯨꯗꯤ ꯄꯨꯔꯥ ꯀꯩꯅꯣ ꯍꯦꯟꯃꯜ ꯍꯦꯟꯃꯜ ꯂꯦꯀꯣ ꯃꯣꯏ ꯒꯤꯁꯦ
ꯎꯝ ꯎꯄꯥꯏ ꯂꯩꯇꯔꯦ ꯑꯈꯣꯏꯗꯤ
ꯑꯈꯣꯏꯗꯤ ꯆꯥꯛ ꯅꯠꯇ꯭ꯔꯗꯤ ꯆꯥꯗꯦ ꯍꯥꯏꯕꯁꯦ ꯃꯣꯏ ꯈꯪꯗꯕ ꯃꯥꯜꯂꯦꯕ ꯃꯣꯏꯁꯦ
ꯎꯝ ꯈꯪꯗꯦ ꯃꯣꯏꯗꯤ ꯑꯁ ꯆꯥꯛ ꯆꯥꯗꯕ ꯃꯤꯁꯤꯡꯅꯤꯅꯀꯣ
ꯑꯣ
ꯇꯟ ꯇꯟ ꯈꯛꯇ ꯆꯥꯕꯅꯤꯅꯀꯣ ꯃꯣꯏꯗꯤ ꯑꯗꯣ ꯑꯩꯈꯣꯏꯗꯤ ꯆꯥꯛ ꯂꯥꯝ ꯂꯥꯝꯃꯅꯤ ꯈꯛ ꯍꯥꯥ ꯍꯥꯏꯕ ꯈꯟꯗꯦꯕ
ꯍꯣꯏ ꯅꯣꯏ ꯀꯩꯁꯨ ꯈꯟꯗꯦꯕ ꯑꯩꯈꯣꯏꯒꯤ ꯑꯁ
ꯑꯩꯈꯣꯏꯗꯤ ꯆꯥꯛ ꯆꯥꯕ ꯉꯥꯛꯇꯅꯦꯕ
ꯃꯣꯏꯒꯤꯁꯤꯗꯤ ꯇꯧꯒꯦꯅ ꯇꯧꯒꯦꯅ ꯇꯧꯕ ꯃꯥꯜꯂꯦꯕ
ꯑ ꯑꯧꯕꯅꯦ ꯃꯣꯏꯗꯤ ꯑꯩꯈꯣꯏꯕꯨ ꯃꯤ ꯃꯤꯅꯦ ꯈꯟꯗꯦ ꯃꯣꯏꯗꯤ
ꯑ ꯑ ꯑꯩꯁꯦ ꯇꯟ ꯆꯥꯕ ꯃꯤ ꯑꯣꯏꯅ ꯎꯔ ꯃꯥꯜꯂꯦ ꯃꯣꯏꯁꯦ
ꯍ ꯑꯣ
ꯌꯥꯔꯣꯏ ꯁꯦꯝꯗꯣꯛꯇ꯭ꯔꯗꯤ ꯌꯥꯔꯣꯏ ꯃꯣꯏꯁꯦ
ꯎꯝ ꯁꯦꯝꯅꯤꯉꯥꯏ ꯀꯟꯅ ꯍꯣꯠꯅꯔꯤ ꯑꯩ
ꯑ ꯑꯣ ꯅꯪ ꯀꯩꯅꯣ ꯑꯩꯈꯣꯏꯒꯤ ꯀꯩꯅꯣ ꯕꯤꯖꯦꯒꯨꯝꯕ ꯃꯤꯒꯨꯝꯕ ꯂꯩꯔꯗꯤꯀꯣ ꯑꯗꯨꯝ ꯀꯩꯅꯣ ꯃꯉꯣꯟ ꯃꯣꯏꯗ ꯑꯣꯏꯅ ꯍꯥꯏꯕ ꯌꯥꯗ꯭ꯔꯣ ꯐꯤꯖꯦ ꯊꯂꯥꯄꯇꯤꯒꯨꯝꯕ ꯀꯣ ꯇꯥꯕ꯭ꯔꯣ ꯍꯥꯏꯁꯦ
ꯃꯤ ꯂꯩꯇꯦꯕ ꯎꯝ ꯇꯥꯏꯌꯦ ꯇꯥꯏꯌꯦ
ꯃꯣꯏ ꯒꯨꯝꯕꯜ
ꯇꯥꯗ꯭ꯔꯣ ꯑꯣꯖꯥ
ꯑ ꯇꯥꯏ ꯇꯥꯏ ꯑꯣꯖꯥ
ꯑꯣ ꯑꯣ
ꯃꯣꯏꯒꯨꯝꯕꯁꯦ ꯌꯥꯝꯃꯗꯤꯀꯣ ꯁꯦꯝꯒꯠꯀꯗꯕꯅꯦꯕꯥ
ꯑꯗꯨ ꯅꯠꯇꯕꯤꯗ ꯑꯁ ꯃꯣꯏꯗꯤ ꯑꯁ
ꯎꯝ
ꯀꯗꯥꯏꯗꯒꯤ
ꯑ ꯅꯣꯡꯃ ꯅꯣꯡꯃ ꯆꯥꯁꯦ
ꯎꯝ
ꯅꯣꯡꯃ ꯑꯩ ꯄꯩꯁꯥ ꯐꯪꯀꯥꯟꯗꯀꯣ ꯅꯣꯡꯃ ꯐꯖꯅ ꯎꯗꯁꯦ
ꯎꯝ ꯑꯗꯨꯅꯦ ꯑꯩꯅ ꯈꯜꯂꯤꯁꯦ
ꯅꯪ ꯒꯥꯔꯤ ꯆꯥꯕ ꯄꯥꯝꯕ꯭ꯔꯥ
ꯑꯩꯗꯤ ꯑꯥ ꯑꯩꯗꯤ ꯁꯟꯁꯥ ꯑꯣꯏꯅ ꯆꯥꯒꯦ
ꯑꯣꯍꯨꯍꯨ ꯁꯟ ꯁꯥꯖꯤꯗꯤ ꯁꯣꯝ ꯃꯅꯥꯛꯇ ꯑꯗꯨꯝ ꯂꯩꯔꯤꯅꯦ ꯄꯩꯅ ꯂꯩꯔꯤꯅꯦ ꯁꯤꯅ ꯄꯩꯔꯦꯕ
ꯗꯨ ꯇꯧ ꯑꯗꯨ ꯇꯧꯈꯥꯏꯁꯤ ꯑꯣꯛꯀꯨꯝꯕ ꯀꯩ ꯀꯩ ꯆꯤꯛꯀꯟꯒꯨꯝꯕꯗꯤ ꯑꯩꯈꯣꯏꯗꯤ ꯄꯥꯝꯗꯦꯕꯀꯣ
ꯑ ꯑꯥꯍ ꯑ
ꯑꯩꯈꯣꯏꯗꯤ ꯁꯟꯁꯥꯒꯨꯝꯕ ꯁꯟꯁꯥꯒꯨꯝꯕ ꯀꯩ ꯀꯩꯅꯣ
ꯃꯇꯟꯒꯨꯝꯕꯗꯤ ꯆꯥꯕ꯭ꯔꯣ
ꯃꯇꯝꯒꯨꯝꯕ ꯀꯣ ꯃꯇꯝ ꯑ
ꯑ ꯑ
ꯑꯃꯦꯡꯒꯨꯝꯕꯀꯣ
ꯑ
ꯑꯃꯦꯡꯒꯨꯝꯕ ꯁꯟꯒꯨꯝꯕ ꯑꯗꯨꯗꯤ ꯆꯥꯏꯌꯦ
ꯑꯣ ꯑꯣ ꯑꯗꯨꯗꯤ ꯅꯣꯡꯃ ꯐꯖꯅ ꯆꯥꯁꯦꯀꯣ ꯑꯣꯖꯥ
ꯑꯗꯨꯅꯦ ꯑꯩꯅ ꯈꯜꯂꯤꯁꯦ ꯅꯣꯡꯃꯒꯣ ꯐꯖꯅ ꯐꯝꯃꯒꯒꯣ ꯇꯧꯁꯦ ꯍꯥꯏꯕꯅꯦ ꯎꯖꯥ ꯇꯥꯏꯀꯣ
ꯇꯥꯏ ꯇꯥꯏ ꯖꯥ ꯑꯗꯨ ꯑꯗꯨ ꯑꯣꯏꯅ ꯇꯧꯔꯤꯁꯦꯗ
ꯎꯝ
ꯀꯨꯏ ꯀꯨꯏ ꯗ꯭ꯔꯦꯗ ꯊꯥ
ꯎꯝ ꯐꯥ ꯐꯥꯗ꯭ꯔꯤꯗ ꯎꯝ
ꯇꯥ ꯑꯃꯒꯨꯝꯕ ꯂꯩꯔꯗꯤ ꯑ ꯇꯧꯁꯦ
ꯍꯞꯇꯥ ꯍꯞꯇꯥ ꯍꯞꯇꯥꯐꯥꯎ ꯐꯥꯗ꯭ꯔꯦꯗ
ꯑ ꯑꯈꯣꯏ ꯑꯩꯒꯤ ꯀꯩꯅꯣ ꯃꯥꯜꯗꯣ ꯂꯥꯛꯇꯕꯗꯤ ꯑꯁ ꯑꯩꯁꯨ ꯁꯤ ꯍꯞꯇꯥꯒꯤꯁꯤꯗꯤ ꯕꯦꯔꯥ ꯀꯥꯅꯤ ꯃꯥꯜꯗꯣ ꯂꯥꯑꯗꯤ ꯇꯧꯁꯦ ꯍꯥꯏꯕꯅꯦ ꯌꯥꯗ꯭ꯔꯦ ꯇꯥꯕꯥꯔꯣ ꯑꯣꯖꯥ ꯇꯨꯝ ꯇꯨꯃꯥꯕꯣ ꯅꯪꯕꯨ
ꯎꯝ ꯀꯗꯥꯏꯗꯥꯒꯤ ꯏꯔꯨꯕꯥꯎ ꯂꯨꯗꯥꯔꯤ ꯉꯜꯂꯤꯗ ꯇꯨꯝꯅꯤꯉꯥꯏ
ꯑꯁ ꯉꯟꯕꯥꯗꯤ ꯉꯜꯂꯦ ꯑꯗꯣ ꯅꯪꯒꯤ ꯈꯣꯟꯖꯦꯜꯗꯣ
ꯀꯂꯤꯌꯥꯔ ꯑꯣꯏ ꯗꯥꯕ꯭ꯔꯣ
ꯑꯥꯎ
ꯑꯆꯥ
ꯑꯩꯗꯤ
ꯆ ꯆ ꯆꯥ
ꯑꯩꯗꯤ ꯅꯪ ꯇꯨꯝꯕꯨ ꯇꯨꯝꯒ꯭ꯔꯕ꯭ꯔꯥꯅ
ꯑꯣ ꯇꯨꯝꯗꯦ ꯇꯨꯝꯗꯦ ꯑꯣꯖꯥ
ꯐꯩ ꯐꯩ
ꯍꯌꯦꯡꯒꯤꯀꯣ ꯎꯝ ꯍꯌꯦꯡ ꯍꯌꯦꯡꯒꯤ ꯑꯁ ꯈꯜꯂꯒꯥ ꯐꯝ ꯀꯗꯠ ꯇꯨꯝꯕꯨ ꯇꯨꯝꯅꯤꯡꯗ꯭ꯔꯦꯗ ꯍꯌꯦꯡꯒꯤ ꯈꯜꯂꯗꯤ
ꯍꯌꯦꯡꯒꯤ ꯈꯜꯂꯒꯗꯤ ꯑꯁ ꯕꯦꯔꯥꯅꯤꯍꯦ ꯑꯣꯖꯥ ꯑꯣꯏ ꯑꯦꯗꯤꯛ ꯌꯨꯝꯖꯦ
ꯎꯑꯥ
ꯍꯩꯌꯦꯡꯗꯤ ꯀꯃꯥꯏ ꯇꯧꯅꯤ
ꯍꯌꯦꯡꯗꯤ ꯊꯕꯛ ꯆꯠꯂꯅꯤ
ꯑꯥ
ꯑꯩ ꯍꯌꯦꯡꯗꯤ ꯅꯤꯡꯊꯧ ꯀꯥꯞ ꯎꯝ ꯍꯌꯦꯡꯗꯤ ꯅꯣꯡꯊ ꯅꯤꯡꯊꯧꯀꯥꯕꯅꯤꯅꯀꯣ ꯊꯕꯛ ꯆꯠꯇ꯭ꯔꯁꯨ ꯌꯥ ꯇ꯭ꯔꯦ ꯀꯣ ꯑꯣꯖꯥ ꯍꯌꯦꯡ ꯆꯠꯇ꯭ꯔꯗꯤ ꯄꯩꯁꯥꯁꯨ ꯐꯪꯉꯣꯏ ꯍꯞꯇꯥ ꯑꯃꯒꯤ ꯄꯩꯁꯥꯁꯨ ꯐꯪꯉꯣꯏ
ꯑꯝꯇ ꯑ ꯑ ꯃꯥꯅꯦ ꯃꯥꯅꯦ
ꯑ ꯑꯥ ꯑꯗꯣ ꯍꯌꯦꯡ ꯆꯠꯇ꯭ꯔꯗꯤꯁ ꯌꯥꯔꯣꯏꯕ
ꯌꯥꯗ꯭ꯔꯦ ꯍꯌꯦꯡꯗꯤ ꯍꯌꯦꯡꯗꯤ ꯁꯨꯇꯤ ꯂꯧꯕ ꯌꯥꯔꯔꯣꯏ
ꯎꯝ
ꯕꯦꯔꯥꯅꯤ ꯇꯧꯔꯤꯁꯦ
ꯑꯩ ꯎꯝ ꯍꯌꯦꯡꯗꯤ ꯅꯝꯐꯨꯗꯥ ꯆꯠꯀꯗꯕꯅꯦ ꯊꯕꯛꯇꯤ ꯀꯣ
ꯍꯣꯏ
ꯊꯕꯛ ꯁꯨꯔꯗꯤꯀꯣ ꯇꯥꯕ꯭ꯔꯣ ꯑꯣꯖꯥ
ꯇꯥꯏ ꯇꯥꯏ ꯑꯣꯖꯥ ꯑꯩ ꯈꯣꯟꯖꯦꯜ ꯐꯖꯅ ꯇꯥꯗ꯭ꯔꯕꯣ
ꯑꯁ ꯇ꯭ꯔꯦꯛꯀꯤꯡ ꯆꯠꯄꯒꯨꯝ ꯆꯠꯂꯦꯕ
ꯑꯣ ꯁꯣꯏꯔꯦ ꯊꯦ ꯑꯁ ꯅꯦꯋꯥꯛ ꯈꯔ ꯅꯨꯡꯉꯥꯏꯇꯥꯕꯥ ꯃꯥꯂꯦ ꯈꯣꯏꯒꯤ
ꯍꯣꯏ ꯅꯦꯋꯥꯛꯁꯤꯁꯨ ꯕꯦꯔꯥꯅꯤꯅꯦꯍꯦ
ꯕꯦꯔꯥꯅꯤ ꯅꯦꯠ ꯅꯦꯠꯄꯦꯛꯀꯥ ꯂꯣꯏꯁꯤꯟꯒ꯭ꯔꯕꯅꯦ ꯑꯁ ꯀꯥꯏꯗꯒꯤ
ꯑꯣ
ꯑꯩꯗꯤ ꯉꯁꯥꯏ ꯇꯨꯝꯃꯥꯁꯤꯔꯅ ꯈꯟ ꯈꯟꯗꯣꯛꯈ꯭ꯔꯕꯅꯦ ꯑꯗꯣ ꯅꯪꯅ ꯑꯃꯨꯛ ꯇꯧꯁꯤꯂꯦ
ꯇꯧꯗ꯭ꯔꯗꯤ ꯑꯩꯈꯣꯏꯒꯤ ꯂꯣꯏꯗ꯭ꯔꯗꯤ ꯑꯁ ꯌꯥꯗꯔꯦꯅꯦ ꯉꯁꯤ
ꯌꯥꯔꯔꯣꯏꯗꯕ ꯂꯩꯕ
ꯕꯥꯔꯣ ꯇꯥꯒꯗꯧꯔꯦ ꯍꯧꯖꯤꯛ ꯑꯈꯣꯏꯒꯤ ꯂꯣꯏꯁꯟꯗ꯭ꯔꯗꯤ ꯑꯁ ꯀꯃꯥꯏꯅ ꯍꯌꯦꯡꯒꯤ ꯑꯥ ꯍꯞꯇꯥ ꯑꯃꯒꯤ ꯆꯥꯒꯗꯕ ꯄꯩꯁꯥꯗꯨ ꯀꯗꯥꯏꯗꯒꯤ ꯐꯪꯒꯗꯕꯅꯣ
ꯑꯗꯨꯅꯦ ꯍꯣꯠꯅꯒꯗꯝꯅꯤ ꯖꯥ
ꯎꯝ ꯍꯣꯠꯅꯗ꯭ꯔꯗꯤ ꯌꯥꯗ꯭ꯔꯦꯕ ꯑꯣꯖꯥ
ꯑꯥ ꯏꯕꯥꯅꯤ ꯍꯣꯠꯅꯗꯗꯤ ꯀꯥꯏꯗꯒꯤ ꯐꯪꯒꯅꯤ
ꯎꯝ ꯑꯈꯣꯏ ꯑꯈꯣꯏ ꯑꯅꯤꯒꯤ ꯐꯪ ꯐꯪꯒ꯭ꯔꯗꯤ ꯌꯥꯔꯦ ꯑꯇꯣꯞꯄꯒꯤꯗꯤ ꯀꯩꯁꯨ ꯈꯟꯗ꯭ꯔꯦꯕ
ꯇꯥꯕ꯭ꯔꯣ ꯑꯣꯖꯥ ꯑꯣ ꯑꯣꯖꯥ ꯇꯥꯕ꯭ꯔꯣ ꯑꯣꯖꯥ ꯇꯥꯕꯔꯣ ꯑꯣꯖꯥ